ꯑꯩ ꯍꯤꯞꯂꯤꯌꯦ ꯏꯆꯟꯗꯤ
ꯀꯩ ꯀꯩ ꯍꯥꯏꯕ
ꯍꯤꯞꯄꯦ ꯍꯥꯢꯕ
ꯍꯤꯞꯇꯦꯕꯥ
ꯎꯝ
ꯍꯤꯞꯔꯒ ꯑꯗꯨꯝ ꯂꯩꯕ꯭ꯔꯥ ꯅꯪꯕꯨ
ꯥꯍꯣꯢ ꯍꯤꯞꯔꯒ ꯂꯩꯌꯦ ꯀꯥꯡ ꯀꯥꯡꯁꯨ ꯂꯩꯌꯦ ꯀꯥꯡꯒ ꯎꯝ ꯍꯣꯢ
ꯅꯣꯏꯗꯗꯤ ꯀꯩꯅꯣ ꯃꯩ ꯂꯥꯛꯑꯦꯀꯣ
ꯍꯣꯏ ꯂꯥꯛꯑꯦ
ꯑꯣ
ꯐꯖꯅ ꯂꯥꯛꯑꯦ ꯅꯣꯏꯅ ꯂꯥꯛꯇꯕ꯭ꯔꯣ
ꯈꯣꯏꯗꯣ ꯃꯔꯛꯇ ꯑꯗꯨꯝ ꯃꯨꯠꯄ ꯑꯗꯨꯒꯤꯅꯤꯗ
ꯎꯝ ꯃꯩ ꯃꯨꯒꯟꯕꯅꯤ ꯑꯁꯤꯗꯁꯨ ꯉꯔꯥꯡꯁꯨ ꯃꯨꯜꯂꯦ ꯉꯔꯥꯡꯗ ꯅꯍꯥꯟꯜꯂꯥ
ꯑꯩꯈꯣꯏꯗꯁꯨ ꯑꯗꯨꯝ ꯃꯨꯠꯂꯦꯕ ꯑꯗꯨꯒꯤ ꯑꯗꯨꯝ ꯇꯧꯔꯗꯤ ꯅꯨꯡꯉꯥꯏꯇꯦꯕꯀꯣ
ꯍꯣꯏ ꯍꯣꯏ ꯑ ꯀꯔꯤꯁꯥ ꯊꯣꯡꯕ ꯇꯥꯔꯦ ꯑ ꯊꯣꯡꯗ꯭ꯔꯤ ꯎꯝ
ꯑꯩꯗꯤ ꯊꯣꯡꯕ ꯍꯧꯈꯤꯔꯣꯏꯗ ꯍꯣꯔꯦꯟ ꯈꯔ ꯂꯩꯔꯒ ꯊꯣꯡꯕ ꯍꯧꯒꯦ
ꯎꯝ ꯀꯩ ꯏꯟꯁꯥꯡ ꯊꯣꯡꯅꯤ
ꯈꯪꯗꯦ ꯀꯩꯅꯣ ꯑꯈꯥꯕ ꯑꯈꯥꯕꯤꯗꯣ
ꯑꯣ
ꯈꯥꯕꯤ ꯈꯔ ꯁꯥꯡꯕꯗꯣ ꯄ꯭ꯔꯣꯀꯣꯠ ꯀꯩꯅꯣ ꯃꯥꯟꯕꯗꯣ
ꯍꯣꯏ ꯍꯣꯏ ꯈꯪꯉꯦ ꯈꯪꯉꯦ
ꯑꯗꯨꯒ ꯁꯧꯒ꯭ꯔꯤꯒ
ꯋꯥꯎ ꯄꯛꯄꯅꯤ ꯑꯗꯨꯗꯣ ꯄꯛꯀꯅꯤ ꯑꯩ ꯎꯝ ꯑꯩꯗꯤ ꯗꯤ ꯎꯝ ꯑꯩꯗꯤ ꯁꯦꯕꯣꯠ ꯏꯔꯣꯟꯕ ꯇꯧꯒꯦ ꯑꯗꯨꯒ ꯂꯦꯗꯤꯁ ꯐꯤꯡꯒꯔ ꯎꯝ ꯂꯦꯗꯤꯁ ꯐꯤꯡꯒꯔꯅ ꯆꯝꯐꯨꯠ
ꯍꯥꯎꯕꯅꯤꯅꯦ ꯅꯪꯅ ꯊꯣꯡꯕ꯭ꯔꯥꯕ ꯅꯨꯄꯤ ꯂꯩꯇꯕ꯭ꯔꯣ
ꯂꯩꯇꯦ ꯌꯨꯝ ꯄꯥꯟꯗ꯭ꯔꯤꯌꯦ ꯅꯌꯥꯝꯕ ꯑꯩꯗꯤ ꯁꯛꯊꯤꯕꯅꯦꯅ ꯍꯩ ꯅꯨꯄꯤ ꯂꯩꯇꯦ ꯁꯛ ꯊꯤꯕꯅꯤꯅ
ꯏꯁ
ꯌꯥꯕꯤꯗꯦ
ꯆꯤꯟꯊꯤꯕ
ꯀꯅꯥꯅꯁꯨ ꯌꯥꯕꯤꯗꯦ ꯃꯃꯤꯠ ꯃꯃꯤꯠ ꯎ ꯎꯝ ꯎꯝ
ꯃꯥꯃꯤꯠ ꯎꯗꯥꯕꯤ ꯐꯥꯎ ꯐꯪꯗꯦ ꯑꯩꯗꯤ
ꯏꯁ ꯋꯥꯅꯦ ꯋꯥ ꯈꯛꯇ ꯅꯨꯄꯤ ꯂꯩꯔꯕꯝꯅꯦ ꯑꯩ ꯈꯪꯉꯦ
ꯂꯩꯇꯦ ꯂꯩꯇꯦ
ꯊꯣꯡꯕꯤꯌꯣ ꯍꯥꯏꯔꯣ ꯀꯧꯔꯒ
ꯍꯩ ꯂꯩꯕꯨꯗꯁꯨ ꯑꯥ ꯀꯩꯅꯣꯗ ꯀꯤꯂꯣꯃꯤꯇ꯭ꯔ ꯆꯥꯝꯃꯥ ꯍꯦꯜꯂꯦ ꯑꯗꯨꯒꯤꯅꯤꯗ ꯎꯝ
ꯑꯗꯨꯗꯤ ꯃꯊꯟꯗ ꯊꯣꯡꯕ ꯇꯥꯔꯦ
ꯎꯝ ꯃꯣꯔꯅꯤꯡ ꯏꯚꯤꯅꯤꯡ ꯃꯣꯔꯅꯤꯡ ꯏꯚꯤꯅꯤꯡ ꯅꯍꯥꯟ ꯍꯟꯗꯛꯅ ꯊꯣꯛꯏꯁꯦ
ꯑꯁ ꯅꯨꯡꯉꯥꯏꯔꯅꯤ ꯅꯣꯏꯅ ꯅꯨꯄꯥꯅ ꯆꯥꯛ ꯊꯣꯡꯕꯗꯣ ꯍꯥꯎꯕꯅꯦ
ꯍꯣꯏ ꯏꯁ ꯏꯁ ꯃꯤ ꯃꯤꯗ ꯂꯩꯌꯦꯗ ꯍꯣꯏ ꯍꯥꯎ ꯍꯥꯎ ꯍꯣꯏ ꯎꯝ ꯑꯅꯝꯕ ꯍꯥꯎꯋꯤꯀꯣ ꯑꯁꯦꯡꯕ
ꯍꯥꯎꯕꯅꯦ ꯎꯝ
ꯏꯆꯦ ꯏꯆꯦꯒ ꯑꯁ
ꯅꯪꯅ ꯇꯥꯛꯄꯤꯕ ꯌꯥꯗ꯭ꯔꯣ ꯑꯗꯨꯗꯣ
ꯇꯥꯛꯄꯤꯅꯉꯥꯏꯁꯨ ꯇꯥꯛꯄ ꯌꯥꯗꯦꯅꯦ ꯏꯆꯦ ꯑꯣꯏꯕꯒꯤ
ꯑꯗꯨꯗꯤ ꯏꯆꯦ ꯑꯗꯨꯃꯥꯏ ꯊꯣꯡꯕꯤꯌꯨꯅꯦ ꯈꯔ ꯍꯥꯎꯅꯤꯡꯉꯥꯏ ꯍꯥꯏꯕ ꯌꯥꯗ꯭ꯔꯣ ꯑꯗꯨꯃꯥꯏ ꯊꯧꯔꯗꯤ ꯈꯔ ꯍꯥꯎꯕꯅꯦ
ꯎꯝ ꯏꯃꯥꯗꯤ ꯐꯖꯅ ꯊꯣꯡꯕꯅꯤ ꯏꯆꯦ ꯑꯍꯟꯒ
ꯎꯝ ꯏꯃꯥꯅ ꯊꯣꯡꯕꯗꯤ ꯍꯥꯎꯋꯦꯅ
ꯏꯝꯐꯥꯜꯗ ꯁꯤꯗꯁꯨ ꯑꯁ ꯑꯦꯟꯁꯥꯡ ꯅꯥꯄꯤꯁꯦ ꯌꯥꯝ ꯇꯥꯡꯉꯤꯅꯦ
ꯑꯗꯨꯅꯦ ꯐꯥꯔꯛꯇꯕꯒꯤ ꯌꯥꯝ ꯂꯩꯇ꯭ꯔꯦ ꯑꯩꯈꯣꯏꯁꯨ ꯂꯩꯔꯒ ꯂꯩꯌꯦ
ꯎꯝ ꯇꯥꯡꯃꯥꯜ ꯂꯦ ꯑ ꯆꯤꯡ ꯆꯤꯡꯗ ꯑꯣꯏꯔꯗꯤ ꯑꯁ ꯌꯥꯝ ꯄꯝꯀꯤꯟꯗꯣ꯫ ꯄꯝꯀꯤꯟꯁꯦ ꯃꯥꯏꯔꯦꯟꯁꯦ ꯆꯥꯝꯃꯒꯤ ꯃꯔꯤꯒꯨꯝꯕ ꯄꯤꯌꯦ꯫ ꯑꯁ ꯑꯁꯤꯗꯗꯤ ꯃꯆꯥ ꯃꯆꯥ ꯑꯃꯅ ꯌꯥꯡꯈꯩ ꯀꯣ꯫ ꯐꯣꯔꯇꯤꯒꯨꯝꯕ ꯄꯤꯕ꯫
ꯎꯝ꯫
ꯑꯗꯨꯅꯦ ꯈꯦꯠꯅꯝꯕꯁꯦ꯫
ꯎꯝ ꯃꯔꯦꯟꯁꯨ ꯈꯔ ꯀꯩꯅꯣꯗꯣ ꯏꯁꯇꯤꯐꯤ ꯑꯣꯏꯕ ꯂꯩꯌꯦꯅ꯫
ꯎꯝ꯫
ꯏꯁꯇꯤꯀꯤ ꯑꯣꯏꯕꯅ ꯍꯥꯎꯕꯅꯦ꯫
ꯍꯣꯏ ꯍꯣꯏ ꯍꯩꯌꯦꯍꯦ ꯏꯕꯦꯝꯃ ꯅꯪꯁꯨ꯫
ꯑꯗꯨꯅꯅꯦ ꯍꯩꯇꯔꯗꯤ ꯅꯨꯄꯤꯅꯤꯅꯦ꯫
ꯑꯦꯁ ꯅꯨꯄꯤ ꯑꯣꯏꯔꯁꯨ ꯒꯗꯍꯥ ꯅꯨꯄꯤ ꯂꯩꯍꯦ ꯃꯤ ꯈꯔꯗꯤ꯫
ꯒꯗꯥ ꯑꯦ ꯑꯗꯨ ꯃꯥꯥꯏ ꯍꯥꯏꯕꯤꯅꯦ ꯃꯣꯏ ꯇꯥꯔ ꯀꯥꯏ꯫ ꯀꯩꯅꯣꯝ ꯈꯟꯒꯅꯤꯅꯦ꯫ ꯒꯗꯥ ꯀꯥꯏꯅ꯫
ꯍꯥ꯫
ꯃꯣꯏꯅ ꯈꯟꯕꯗ ꯑꯁ ꯑꯩꯁꯦ ꯄꯪꯕ ꯃꯥꯜꯂꯦꯀꯣꯅ ꯈꯟꯒꯅꯤ꯫
ꯎꯝ꯫ ꯑꯦ ꯅꯨꯡꯁꯤꯑꯦꯗ ꯅꯨꯄꯤ ꯅꯨꯄꯤꯁꯤꯡꯁꯨ꯫
ꯑꯗꯨꯅꯦ ꯌꯥꯝ ꯋꯥꯕꯅꯦ ꯑꯩꯈꯣꯏ ꯅꯨꯄꯤꯁꯨ꯫
ꯎꯝ ꯋꯥꯏ꯫
ꯄꯥꯗꯤ ꯁꯤꯝꯄꯜ ꯅꯨꯄꯥꯗꯤ ꯐ꯭ꯔꯤꯗꯝ ꯍꯥꯏꯕꯗꯣ ꯑꯣꯏꯔꯅꯦ꯫
ꯎꯝ ꯑꯩꯗꯤ ꯐ꯭ꯔꯤꯗꯝ ꯑꯣꯏꯔꯨꯏꯗ꯫
ꯀꯩꯒꯤ꯫
ꯐꯔꯤꯗꯝ ꯑꯣꯏꯅꯤꯡꯗꯦ ꯑꯩ ꯑꯩꯒꯤ ꯐꯤꯔꯣꯟꯜ ꯑꯩ ꯑꯩ ꯁꯨꯒꯅꯤ꯫ ꯑꯩꯒꯤ ꯄ꯭ꯂꯦꯠ ꯑꯩ ꯑꯩ ꯐꯦꯡꯒꯅꯤ꯫
ꯌꯥꯝ ꯐꯩꯅꯦ ꯑꯗꯨꯒꯨꯝꯕꯗꯤ ꯑꯗꯨꯒꯨꯝꯕ ꯅꯨꯄꯥꯗꯤ ꯌꯥꯝ ꯐꯩ꯫
ꯑꯩꯒꯤ ꯑꯩꯒꯤ ꯐꯤꯔꯣꯜꯁꯦ꯫
ꯑꯥ꯫
ꯑꯩꯒꯤ ꯐꯤꯔꯣꯜꯁꯦ ꯑꯩ ꯑꯩ ꯅꯨꯄꯤꯕꯨ ꯎ
ꯑꯗꯣ ꯅꯪꯉꯣꯟꯗ ꯑꯦꯗꯚꯥꯟꯇꯦꯖ ꯂꯧꯔꯗꯤ ꯀꯥ ꯃꯥꯏꯅ ꯇꯧꯗꯣꯏꯕ꯫
ꯑꯦꯕꯟꯇꯦꯁ ꯂꯧꯂꯣꯔꯣꯗ꯫
ꯂꯧꯕꯁꯨ ꯂꯩꯕꯅꯤꯅꯦ ꯅꯪꯅ ꯁꯨꯕꯅ ꯅꯪꯒꯤ ꯑꯩꯒꯤꯁꯨ ꯁꯨꯕꯤꯌꯨ ꯑꯃꯨꯛ ꯄꯤꯁꯜꯂꯗꯤ ꯀꯃꯥꯏꯅ ꯇꯧꯗꯣꯏꯕ꯫ ꯑꯗꯨꯗꯅꯦ ꯕꯤꯔꯥꯑ ꯀꯥꯔꯗꯣꯏꯁꯦ꯫
ꯑꯩ ꯅꯨꯄꯤꯒꯤ ꯐꯤꯔꯣꯜ ꯑꯩ ꯁꯨꯒꯗꯕ ꯂꯣꯏꯔꯦ꯫ ꯍꯤꯡꯅꯤꯡꯗ꯭ꯔꯦꯍꯦ꯫
ꯁꯨꯕꯁꯨ ꯁꯨꯕ ꯃꯤꯁꯨ ꯂꯩꯌꯦ ꯑꯗꯨꯒꯤꯅꯦ ꯑꯩꯅ ꯍꯥꯏꯔꯤꯁꯦ꯫
ꯑꯦ ꯇꯨꯀꯨ ꯆꯥꯕꯅ ꯂꯣꯏꯔꯦꯍꯦ꯫
ꯀꯩꯒꯤ ꯇꯨꯀꯠꯆꯕ꯫ ꯅꯪꯒꯤ ꯅꯨꯄꯤꯒꯤ ꯐꯤ ꯁꯨꯔꯛꯑꯣ ꯍꯥꯏꯔꯗꯤ ꯁꯨꯕꯤꯅꯤ ꯑꯦꯗꯚꯥꯟꯁ꯫
ꯎꯝ ꯑꯩꯗꯤ ꯁ ꯎꯝ ꯁꯨꯁꯨꯨ ꯁꯂꯨꯔꯣꯏ꯫
ꯆꯨ ꯆꯨ ꯁꯨꯂꯨꯔꯣꯏꯍꯦ ꯑꯗꯨꯗꯤ ꯂꯥꯂꯝꯅꯤꯗ꯫
ꯑꯩꯒꯤꯁꯨ꯫
ꯑꯩ ꯑꯩꯒꯤ ꯁꯨ ꯍꯜꯂꯔꯣꯏ꯫
ꯑꯗꯨꯗꯤ ꯐꯩꯅꯦ꯫
ꯎꯝ
ꯑꯗꯣ ꯃꯇꯥꯡ ꯃꯇꯥꯡ ꯆꯥꯗꯕ ꯍꯥꯏꯕꯁꯨ ꯂꯩꯌꯦꯗ ꯑꯗꯨꯒꯤꯅꯦꯗ
ꯍꯣꯏ ꯍꯣꯏ ꯎꯝ ꯎꯝ ꯑꯗꯨ ꯑꯗꯨ ꯃꯇꯝꯗꯗꯤ ꯍꯌꯦꯡꯕ ꯇꯥꯔꯦ
ꯑ ꯃꯇꯝꯅ ꯃꯇꯝꯅ ꯄꯨꯔꯛꯄꯤꯗꯣ
ꯍꯣꯏ ꯑꯗꯨꯕꯨ ꯁꯦꯂꯦꯛꯇꯤꯞꯇꯤ ꯑꯣꯏ ꯑꯣꯏꯒꯅꯤ ꯑꯩꯁꯨ ꯁꯦꯂꯦꯛꯇꯤꯞꯇꯤ ꯇꯧꯒꯅꯤ ꯐꯤꯔꯣꯟꯗꯣ
ꯑꯗꯨ ꯑꯗꯨꯅꯦꯗ ꯅꯨꯄꯥ ꯍꯥꯏꯔꯦꯗ
ꯎꯝ
ꯑꯇꯩ ꯑꯇꯩꯁꯨ ꯑꯗꯨꯝ ꯁꯨꯕ ꯂꯩꯌꯦꯕꯀꯣ ꯅꯨꯄꯥ ꯑꯇꯩꯗꯣ ꯃꯥꯒꯤ ꯅꯨꯄ__ ꯄꯤꯒꯤ ꯐꯤꯔꯣꯟ ꯑꯦꯕ꯭ꯔꯤꯊꯤꯡ ꯁꯨꯕ ꯂꯩꯌꯦꯕ ꯑꯗꯨꯒꯤꯅꯤꯗ
ꯎꯝ ꯑꯗꯨꯒꯨꯝꯕ ꯅꯨꯄꯥꯗꯤ ꯏꯁ
ꯅꯨꯄꯤꯅ ꯉꯝꯃꯦ ꯍꯥꯏꯗꯣꯏꯅꯤ
ꯍꯣꯏ
ꯅꯪꯁꯨ ꯑꯗꯨꯃꯥꯏꯅ ꯇꯧꯔꯅꯤ ꯑꯦꯍ
ꯎꯝ ꯑꯗꯨ ꯑꯗꯨꯃꯛꯇꯤ ꯇꯧꯕꯤꯔꯣꯏꯗ ꯑꯩ
ꯑꯣ
ꯑꯗꯨꯃꯛꯇꯤ ꯇꯧꯗꯔꯣꯏ ꯎꯝ ꯑꯗꯨꯝ ꯑꯟꯗꯔꯁꯇꯦꯟꯗꯤꯡ ꯂꯩꯅꯔꯒꯀꯣ ꯑꯟꯗꯔꯁꯇꯦꯟꯗꯤꯡ ꯂꯩꯅꯔꯒ ꯑꯗꯨ ꯃꯅꯨꯡꯗ ꯋꯥ ꯑꯗꯨꯝ ꯀꯩꯅꯣ ꯇꯧꯔꯒ ꯇꯧꯋꯦꯗꯤ ꯌꯥꯏ ꯑꯗꯨꯕꯨ ꯑꯩ ꯎꯝ ꯑꯩꯒꯤ ꯐꯤꯔꯣꯜꯁꯨ ꯁꯨꯍꯜꯂꯔꯣꯏ ꯃꯥꯒꯤꯁꯨ ꯁꯨꯨꯂꯔꯣꯏ ꯃꯥꯒꯤ ꯄ꯭ꯂꯦꯠꯁꯨ ꯑꯩꯅ ꯐꯦꯡꯂꯔꯣꯏ ꯑꯩꯒꯤꯁꯨ ꯐꯦꯡꯍꯜꯂꯔꯣꯏ
ꯑꯣꯍ ꯌꯥꯝ ꯐꯩꯌꯦ ꯑꯗꯨꯗꯤ
ꯎꯝ
ꯅꯪꯒꯤ ꯅꯨꯄꯤꯌꯥꯝ ꯀꯩꯅꯣ ꯍꯨꯝ ꯀꯩꯅꯣ ꯍꯥꯏꯕꯗꯣ ꯇꯧꯔꯅꯤ ꯑꯗꯨꯗꯤ ꯂꯥꯏꯕꯛ ꯐꯕꯥ ꯐꯥꯕꯤ ꯍꯥꯏꯕꯗꯣ
ꯍꯣꯏ ꯂꯩꯇꯕꯒꯤ ꯋꯥꯅꯤ ꯂꯩꯕꯨ ꯂꯩꯔꯗꯤ ꯍꯍꯪ
ꯂꯩꯔꯗꯤ ꯂꯩꯔꯁꯤꯗꯤ
ꯑꯗꯨꯁꯨ ꯎꯝ ꯑꯗꯨꯁꯨ ꯋꯥ ꯑꯃ ꯂꯩꯌꯦꯅꯦ ꯑꯩꯁꯦ
ꯀꯩꯒꯤ
ꯅꯨꯡꯗꯤ ꯅꯨꯡꯁꯤ ꯑꯗꯨ ꯑꯗꯨ ꯑꯣꯏꯔꯁꯨ
ꯑꯗꯨ ꯑꯣꯏꯔꯁꯨ ꯀꯣꯃꯥ ꯂꯩ ꯍꯥꯏꯕ꯭ꯔꯣ
ꯎꯝ ꯍ ꯀꯩꯅꯣ ꯂꯩꯕ ꯁꯥꯒꯩꯁꯦ ꯈꯔ ꯃꯥꯟꯅꯕ
ꯑꯣ
ꯒꯣꯟꯗꯥꯏꯃꯩꯒ ꯒꯣꯟꯃꯩꯁꯦ
ꯑꯗꯨ ꯑꯣꯏꯔꯁꯨ ꯑꯗꯨꯝ ꯂꯧꯅꯩꯌꯦꯗ ꯅꯨꯡꯁꯤꯔꯗꯤ ꯅꯨꯡꯁꯤꯔꯗꯤ ꯎꯄꯥꯏ ꯂꯩꯇꯦ
ꯎꯝ ꯑꯗꯨꯕꯨ ꯂꯧꯅꯔꯒ ꯂꯩꯃꯤꯟꯅꯔꯒ ꯁꯣꯕꯒ ꯂꯩꯌꯦ ꯂꯩ__ ꯂꯩꯒꯗꯕꯗꯣ ꯑꯩ ꯇꯟꯕ ꯈꯜꯂꯨꯔꯒ ꯁꯣꯕꯒ ꯂꯩꯒꯗꯕꯗꯣ ꯑꯗꯨꯅꯦ
ꯀꯩꯁꯨ ꯍꯥꯏꯗ꯭ꯔꯣ ꯑꯗꯨꯗꯤ
ꯃꯥꯁꯨ ꯍꯥꯏꯗꯤ ꯍꯥꯏꯌꯦ
ꯑꯩꯒ ꯆꯞ ꯃꯥꯟꯅꯩꯌꯦ ꯃꯥ ꯃꯥꯁꯨ ꯌꯥꯝ ꯄꯦꯟꯕꯗꯤ ꯑꯣꯏꯗꯦ ꯍꯥꯏꯕꯗꯤ ꯃꯥꯁꯦ ꯎꯝ ꯑ ꯃꯄꯥꯁꯦ ꯑꯦꯚꯦꯟꯖꯂꯤꯁꯅꯦ ꯑꯗꯨꯒ ꯃꯥꯒꯤ ꯃꯅꯥꯎꯅ ꯅꯨꯄꯥ ꯍꯦꯛ ꯊꯪꯅꯕꯁꯦ꯫ ꯑꯗꯨꯅ ꯄꯥꯁꯇꯔ ꯑꯗꯨꯒ ꯃꯥ ꯃꯥꯅ ꯁꯟꯗꯦ ꯁ꯭ꯀꯨꯜꯒꯤ ꯑꯣꯖꯥ ꯀꯨꯏꯔꯦ ꯇꯧꯕ꯫
ꯎꯝ
ꯑꯗꯨꯒꯤꯅꯦ꯫
ꯑꯗꯨꯒꯤꯅꯤꯅꯦ ꯅꯣꯏꯁꯦ꯫
ꯎꯝ ꯇꯨ ꯇ ꯑꯦꯝꯅꯤ ꯈꯦꯅꯥ ꯌꯦ꯫
ꯕꯅꯤ ꯀꯣ
ꯎꯝ ꯇꯣꯇꯦꯝꯗꯤ ꯈꯦꯠꯅꯕꯀꯣ
ꯎꯝ
ꯁꯦ ꯇꯣꯇꯦꯝ ꯈꯦꯠꯅꯗꯤ ꯌꯥꯒꯗ꯭ꯔꯅ ꯇꯧꯕꯅꯦꯕ ꯑꯩꯕ
ꯑꯣ ꯑꯗꯣ ꯐꯖꯅ ꯍꯪꯉꯣ ꯍꯥꯟꯅ ꯅꯣꯏ ꯀꯩꯅꯣ ꯑꯍꯟ ꯑꯍꯟꯁꯤꯡꯅꯁꯨ ꯐꯖꯅ ꯍꯪꯉꯣ
ꯏꯟ ꯗꯔꯦ ꯌꯥꯗꯅꯦ꯫ ꯏꯟꯗꯥꯏꯔꯦꯛꯇ ꯑꯗꯨꯝ ꯍꯣꯏ ꯏꯟ ꯗꯥꯏꯔꯦꯛꯇ ꯑꯗꯨꯝ ꯉꯥꯡꯒ ꯂꯩ꯫
ꯑꯣ ꯃꯣꯏꯅꯗꯤ ꯌꯥꯔꯔ ꯃꯣꯏꯗ ꯍꯥꯏꯕꯗꯤ ꯃꯣꯏꯒꯤ꯫ ꯅꯨꯄꯤꯔꯣꯝꯗ ꯆꯠꯇꯣꯏꯅꯤꯅꯀꯣ ꯃꯣꯏꯁꯨ ꯀꯩꯅꯣꯝ ꯊꯜꯂꯝꯅꯦꯕ꯫
ꯎꯝ
ꯑꯗꯨꯗ꯭ꯔꯒꯅꯦ꯫
ꯎꯝ ꯂꯩꯔꯛꯗꯤ ꯍꯥꯏꯗꯕꯀꯣ꯫
ꯎꯝ
ꯑꯩꯈꯣꯏ ꯑꯩꯈꯣꯏ ꯈꯨꯟꯗ ꯒꯨꯟꯗꯥꯏ ꯃꯩꯁꯦ ꯑꯁꯨꯃꯥꯏ ꯂꯧꯅ ꯑꯁꯤ ꯑꯃ ꯑꯁꯤ ꯑꯃ ꯑꯁꯤ ꯑꯃ ꯑꯗꯨꯝ ꯄꯥꯔꯒ ꯂꯩꯔꯦ꯫
ꯎꯝ
ꯑꯗꯨꯗꯨꯗꯤ ꯂꯣꯏ ꯈꯪꯉꯦꯕ ꯑꯩꯁꯦ꯫
ꯍꯣꯏ ꯑꯗ ꯐꯖꯅ ꯎꯝ
ꯑꯦꯅꯦ ꯑꯩꯈꯣꯏꯗꯤ ꯗꯔꯦ ꯍꯥꯏꯌꯦ꯫
ꯑꯣ ꯑꯣ ꯑꯗꯨꯅꯗꯤ ꯐꯕꯅꯦ ꯍꯥꯏꯕꯗꯤ꯫ ꯇꯨꯡꯒꯤ ꯋꯥꯔꯤꯅꯤꯗꯅ ꯇꯨꯡꯒꯤ ꯐꯥꯅꯤꯡꯉꯥꯏ꯫ ꯍꯥꯏꯕꯅꯤ ꯃꯣꯏꯅ
ꯎꯝ
ꯑꯗꯨꯨꯝ ꯂꯩꯌꯦꯅ ꯍꯧꯖꯤꯛꯀꯥꯟꯗꯤ ꯈꯔ ꯂꯨꯔꯦ꯫
ꯍꯣꯏ ꯌꯥꯝꯅ ꯑꯍꯟ ꯑꯍꯟꯅ ꯐꯠꯇꯦ ꯍꯥꯏꯕꯗꯣ꯫
ꯎꯝ
ꯑꯗꯨ ꯑꯗꯨꯁꯨ ꯐꯠꯇꯕ ꯑꯍꯟꯁꯤꯡꯅ ꯍꯣꯏ ꯍꯣꯏ ꯑꯍꯟꯁꯤꯡꯅ ꯐꯔꯦ ꯎ ꯐꯔꯦꯅ ꯕ꯭ꯂꯦꯁꯤꯡ ꯄꯤꯕꯗꯣ ꯑꯗꯨꯅ ꯑꯣꯏꯔꯦ ꯐꯕ꯫
ꯎꯝ ꯑꯗꯨ ꯈꯔ ꯈꯜꯂꯣ ꯋꯥꯠꯂꯝ ꯅꯣꯏꯗꯁꯨ ꯂꯩꯔꯝꯅꯤꯗ ꯑꯗꯨꯁꯨ ꯋꯥꯒꯅꯨ ꯑꯗꯨꯒꯒꯨꯝꯕ ꯃꯇꯥꯡ ꯍꯥꯏꯗꯤ꯫
ꯈꯨꯟ ꯍꯣꯏ ꯈꯨꯟ ꯆꯞ ꯃꯥꯟꯅꯕꯁꯦ ꯄꯥꯝꯗꯕ ꯑꯩꯈꯣꯏ ꯈꯨꯟꯗꯒꯤ꯫ ꯁꯨꯃꯥꯏꯅ ꯇꯧꯋꯦ ꯑꯩꯁꯦ ꯈꯔꯁꯨꯨꯖꯤ ꯑꯣꯏꯌꯦ꯫
ꯑꯁ ꯈꯨꯟ ꯆꯞ ꯃꯥꯟꯅꯕꯅ ꯐꯥꯏꯌꯦ꯫ ꯀꯩꯒꯤꯅꯣ ꯅꯪꯕꯨ ꯑꯩꯈꯣꯏ ꯀꯨꯟ ꯔꯣꯝꯗꯗꯤ ꯃꯣꯏꯅ ꯃꯣꯏꯅ ꯑꯩꯈꯣꯏ ꯈꯨꯟꯒꯤ ꯅꯨꯄꯤ ꯂꯧꯒꯦ ꯂꯧꯒꯦꯒ ꯇꯥꯟꯅꯔꯁꯤ ꯀꯥꯟꯁꯤꯗ
ꯎꯝ ꯎꯝ
ꯅꯪꯅ ꯇꯩ ꯂꯧꯅꯤꯡꯕ꯫
ꯍꯣꯏ ꯑꯇꯩ ꯄꯥꯝꯃꯦ꯫
ꯐꯖꯅ ꯌꯦꯡꯉꯣ ꯅꯨꯄꯤꯁꯤꯡꯁꯨ ꯌꯥꯝ ꯀꯩꯅꯣꯝ ꯇꯧꯕ ꯂꯩꯕꯅꯤꯀꯣ ꯁꯦꯡꯅ ꯍꯥꯏꯕꯤꯒꯦ ꯐꯖꯅ ꯃꯥꯒꯤ ꯗꯤꯇꯦꯜ ꯃꯥꯒꯤ ꯑꯦꯚ꯭ꯔꯤꯊꯤꯡ ꯈꯥꯡꯉꯒ ꯇꯧꯕꯅꯗꯤ ꯐꯥꯕꯅꯦ ꯑꯇꯩ ꯍꯥꯏꯕꯗꯤ ꯑꯩꯈꯣꯏꯒꯤ ꯇꯧꯕꯅꯦ ꯂꯧꯔꯗꯤ ꯍꯥꯏꯕ
ꯍꯣꯏ ꯍꯣꯏ ꯅꯪꯗꯤ ꯐꯕ꯭ꯔꯣ ꯐꯠꯇꯕ꯭ꯔꯣ ꯐꯒꯗ꯭ꯔꯥ ꯐꯔꯣꯢ
ꯍꯥꯥ
ꯎ ꯀꯔꯝꯍꯥꯏꯅ ꯇꯧꯅꯤ ꯅꯪꯗꯤ
ꯑꯦꯔꯥ
ꯍꯣꯏ
ꯍꯥꯏꯕꯗꯤ ꯀꯩꯅꯣ ꯎꯝ ꯒ꯭ꯌꯥꯟ ꯇꯥꯗꯦ ꯑꯩ
ꯎꯝ ꯌꯨꯝ ꯄꯥꯜꯂꯀꯥꯟꯗꯅꯦ ꯑ ꯃꯤ ꯐꯪꯒꯗ꯭ꯔꯕ
ꯐꯒꯅꯤꯗ
ꯎꯝ
ꯑꯗꯨꯝ ꯍꯥꯏ